ꯑꯇꯥ ꯍ ꯅꯨꯡꯉꯥꯏꯔꯦ ꯍꯥꯏꯕ ꯇꯥꯔꯦ ꯌꯥꯝ ꯅꯨꯡ ꯋꯥꯏ
ꯑꯁ ꯉ ꯈꯛꯇ ꯁꯥꯟꯅꯕ ꯐꯪꯉꯦ ꯀꯔꯤ ꯀꯔꯤ ꯇꯧꯔꯨꯔ ꯀꯦꯔꯨꯝꯝꯕꯣ
ꯀꯝ ꯇ ꯇ ꯍꯧꯗꯔ ꯍꯧ ꯗꯤꯌꯇꯤ ꯂꯣꯏꯔꯒ ꯅꯥꯕ ꯈꯣꯠꯄꯗꯤ ꯌꯥꯎꯗꯦ ꯋꯥꯕ ꯋꯥꯖꯥꯕ ꯈꯛꯇꯅꯤ
ꯐꯩꯌꯦꯦ ꯐꯩꯌꯦꯦ ꯑꯗꯨꯃꯥꯏꯅ ꯇꯧꯋꯦꯗꯤ ꯑꯩꯁꯨ ꯀꯩꯁꯨ ꯇꯧꯗꯦꯗ ꯗ꯭ꯌꯨꯇꯤ ꯍꯜꯂꯛꯑꯒ ꯂꯩ ꯑꯩꯁꯨ
ꯁꯤꯖꯤꯁꯦ ꯀꯃꯥꯏꯅ ꯇꯧꯒꯦ ꯍꯧꯖꯤꯛꯀꯥꯟ
ꯗ꯭ꯌꯨꯇꯤꯁꯦ ꯑꯗꯨꯝ ꯅꯨꯡꯉꯥꯏ ꯅꯨꯡꯉꯥꯏꯅ ꯆꯠꯊꯔꯤꯌꯦ
ꯅꯨꯡꯉꯥꯏ ꯂꯩꯕ ꯃꯇꯝꯁꯦ ꯍꯤꯡꯕ ꯅꯨꯡꯉꯥꯏꯔꯤꯅꯦ
ꯍꯣꯏ ꯃꯥꯅ ꯍꯧꯖꯤꯛꯒꯤꯗꯤꯒꯗꯧꯔꯤꯅꯣ
ꯗ꯭ꯌꯨꯇꯤꯗꯒꯤ ꯍꯅꯔꯒ ꯑꯗꯨꯝ ꯂꯩ ꯍꯥꯏꯕ ꯇꯥꯔꯦ
ꯐꯥꯏꯌꯦꯦ ꯐꯌꯦꯦ ꯑꯗꯨꯗꯃꯥꯏꯅ ꯇꯧꯔꯒꯗꯦꯗꯤꯦ ꯍꯥ
ꯅꯪꯗ
ꯑꯩꯁꯨ ꯑꯗꯨꯝ ꯅꯨꯡꯉꯥꯏ
ꯉꯍꯥꯎ ꯂꯩꯔꯒ ꯚꯗꯤꯑꯣ ꯀꯣꯜ ꯇꯣ ꯁꯤꯅ ꯎꯗꯕ ꯀꯖ ꯑꯗꯨꯝ ꯨꯁꯨꯣꯛꯑꯣ
ꯌꯥꯏꯑꯌꯦ
ꯌꯥꯏ ꯀ ꯌꯥꯗ ꯇꯥꯏꯗ ꯇꯧꯔꯛꯑꯣ ꯄꯩꯁꯥ ꯂꯩ ꯀ ꯄꯩꯁꯥ ꯄꯨꯒꯦ
ꯑꯁ ꯄꯩꯁꯥ ꯂꯩꯇꯦꯗ ꯑꯩꯁꯦ ꯌꯥꯝ ꯂꯥꯏꯔꯕꯅꯤ
ꯑꯥ
ꯀꯔꯤ ꯌꯦꯟꯖꯥꯡ ꯊꯣꯡꯉꯒꯦ
ꯆꯦꯦ ꯔꯦꯁꯇꯨꯔꯦꯟ ꯅꯒꯤꯌꯦ ꯐ꯭ꯔꯥꯏ ꯔꯥꯏꯁ ꯆꯥꯃꯤꯟꯅꯔꯨꯔꯦ ꯏꯃꯥꯅꯤꯒꯤꯈꯣꯏꯒ ꯉꯁꯤ ꯐ꯭ꯔꯥꯏ ꯔꯥꯏꯁ ꯀꯍꯥꯎꯁꯤꯗꯤ ꯂꯣꯏꯔꯦ
ꯁꯃꯤꯗꯤ ꯄꯩꯁꯥ ꯌꯥꯝ ꯄꯀ
ꯍꯩ ꯄꯩꯁꯥ ꯄꯨꯔꯤꯅꯤ ꯅꯨꯄꯤ
ꯐꯩ ꯐꯩ ꯐꯩ ꯑꯣꯏꯔꯁꯨ ꯆꯥꯕ ꯐꯪꯉꯦꯅ
ꯃꯥꯅꯦ ꯃꯥꯅꯦ
ꯑꯁ ꯑꯩꯒꯤ ꯂꯩꯁꯦ ꯌꯥꯗ꯭ꯔꯦꯅ ꯂꯣꯏꯅ ꯎꯨꯝꯃꯦ ꯀꯨꯏꯃꯟꯕꯒꯦ ꯑꯩꯒꯤ ꯂꯩꯗꯣ ꯊꯝꯕꯗꯣ ꯀꯨꯏꯃꯟꯕꯒꯦ ꯄꯨꯝꯃꯦ ꯍꯥꯏꯕ
ꯑꯣ ꯃꯒꯤ ꯅ ꯑꯁꯣꯏꯕꯅꯤ
ꯍꯣꯏ ꯍꯣꯏ ꯃꯥꯅꯦ ꯃꯥꯅꯦ
ꯗ꯭ꯌꯨꯇꯤ ꯀꯔꯝ ꯀꯥꯟꯗ ꯂꯣꯏꯗꯣꯏꯅꯣ
ꯑꯩ ꯋꯤꯛꯇꯣ ꯌꯥꯔꯗꯤ ꯂꯣꯏꯗꯣꯏꯔꯗꯤ ꯈꯪꯗꯦ ꯑꯩꯗꯣ ꯑꯣꯖꯥꯈꯖꯥ ꯑꯦꯄ꯭ꯔꯣꯁꯤ ꯇꯧꯈ꯭ꯔꯕꯅꯦ
ꯎꯝ ꯀꯁꯕꯨꯛꯗ ꯀꯌꯥꯃꯨꯦꯒ ꯂꯣꯏꯅꯤꯡꯉ
ꯏꯟꯗ꯭ꯔꯥꯄꯥꯔ
ꯍꯥꯥ
ꯃꯤꯇ꯭ꯔꯥ ꯅ ꯇꯒꯤꯒ
ꯇ ꯉꯥꯏꯔꯕꯣ
ꯐꯔ ꯃꯗꯨꯗꯤ ꯏꯗꯤ ꯑꯩꯗ
ꯑꯣ ꯍꯦꯛ ꯂꯣꯏꯕ ꯉꯍꯥꯏꯀꯣ
ꯑ ꯍꯦ ꯂꯩꯕꯒꯅ ꯏꯔ
ꯎꯝ ꯐꯌꯦꯦ ꯐꯥꯏꯌꯦꯦ
ꯍꯪꯗꯦ ꯐꯥꯕ꯭ꯔꯥ ꯐꯥꯗꯕ꯭ꯔꯥ
ꯐꯌꯦ ꯐꯌꯦ ꯑꯁ ꯑꯁꯤꯗ ꯇꯨꯁꯤ ꯂꯩꯅꯦ ꯑꯁ ꯁꯤ ꯑꯩ ꯍꯦꯛꯑꯒ ꯆꯥꯗ꯭ꯔꯗꯤ ꯌꯥꯗ꯭ꯔꯦ
ꯆ ꯆꯥꯗꯤ ꯇꯣ ꯄꯁꯔꯦ
ꯀꯔꯤ ꯍꯥꯏ
ꯀꯥꯏ ꯀꯩꯅꯣꯃ
ꯍ ꯋꯥ
ꯇꯥꯗꯤꯌꯦ
ꯅ
ꯅꯪ ꯉꯥ ꯑꯗ ꯐꯖꯅ ꯇꯥꯗꯦ
ꯑꯕ ꯇꯥꯏ
ꯑꯩꯁꯨ ꯇꯥꯏꯌꯦ ꯉꯁꯥꯏꯒꯤ ꯐ꯭ꯔꯥꯏ ꯔꯥꯏꯁꯇꯣ ꯍꯥꯎꯕ꯭ꯔꯥ
ꯍ ꯏꯗꯤ
ꯀꯩꯅꯣꯗꯤ ꯌꯦꯟꯗꯨꯗꯤ
ꯑ ꯌꯦꯟꯁꯨ ꯍꯥꯎꯣꯏꯗ ꯀꯗꯝꯁꯨ ꯍꯋꯦ ꯑꯩꯒꯤꯗꯤ
ꯌꯦꯟꯗꯣ ꯍꯥꯎꯕꯗꯤ ꯍꯥꯎꯋꯦ ꯑꯗꯣ ꯌꯥꯝ ꯍꯥꯎꯕ ꯑꯣꯏꯗꯦꯗ ꯍꯟꯗ꯭ꯔꯦꯠ ꯄꯥꯔꯁꯦꯟꯗ ꯐꯤꯐꯇꯤ ꯄꯥꯔꯁꯦꯟ ꯈꯛꯇꯅꯤꯗ
ꯍꯣꯏ ꯃꯗꯨꯗꯤ ꯑꯣꯏ ꯑꯗꯨꯔꯁꯨ ꯑꯗꯨꯝ ꯆꯥꯕ ꯀꯥꯟꯗ ꯑꯗꯨꯝ ꯆꯥꯕ ꯅꯨꯡꯉꯥꯏꯕ ꯗ
ꯍꯣꯏ ꯍꯣꯏ ꯍꯣꯏ ꯐꯩꯦ ꯐꯩꯦ ꯐꯩ ꯑꯗꯨ ꯑꯣꯏꯔꯗꯤ ꯍ ꯇ
ꯎ
ꯑꯁ ꯏꯔꯨꯒꯦ ꯇꯧꯔꯒ ꯏꯁꯤꯡ ꯂꯩꯥꯏꯇꯦꯅꯦ
ꯃ ꯀ ꯂꯩꯇꯦ ꯑꯩ ꯇꯨꯝꯃ ꯉꯥ ꯀꯝꯗ ꯑꯣꯏꯔꯗꯤ ꯁꯤꯁꯤꯡ ꯑꯣꯟ ꯇ ꯍꯥꯏꯔꯣ ꯑ ꯇꯒꯤꯗꯨꯃ ꯉꯂꯔꯁ
ꯑꯩꯁꯨ ꯏꯔꯨꯗꯣꯏꯅꯦ ꯗ꯭ꯌꯨꯇꯤ ꯍꯜꯂꯛꯂꯒ ꯏꯁꯤꯡ ꯂꯩꯇꯕꯁꯦ ꯅꯨꯡꯉꯥꯏꯇꯦ ꯇ
ꯍꯣꯏ ꯃꯥꯅꯦ
ꯎꯝ ꯀꯥꯏꯄꯣ
ꯍꯣꯏ
ꯇꯃꯤ ꯇꯃꯤꯅ ꯂꯩꯗ ꯀꯔꯤꯅ ꯎꯡ
ꯇꯃꯤ ꯇꯃꯤꯅꯤ ꯂꯩꯗꯦ
ꯑꯣꯏꯣꯏꯕ꯭ꯔꯥ ꯑꯗꯤꯗꯃꯤꯃꯤ ꯂꯪ ꯈ꯭ꯔꯥ ꯈꯟꯕ ꯂꯩꯇ꯭ꯔꯗꯤ ꯐꯔꯦ ꯎꯝ
ꯅꯪꯉꯏꯅꯦ ꯇꯨꯃꯤ ꯇꯃꯤꯟꯅ ꯂꯩꯗꯜꯂꯤꯗꯣ ꯑꯣ
ꯑꯩꯗꯤ ꯇꯨꯃꯤꯟ ꯇꯨꯃꯤꯟꯅ ꯂꯩꯇꯕꯅꯤꯗ
ꯂꯩꯔꯤꯗꯤ
ꯑꯁ ꯍꯟꯗꯛꯇꯤ ꯁꯝꯃꯔ ꯑꯣꯏꯕꯒꯤ ꯐꯨꯔꯤꯠꯁꯤꯡꯁꯨ ꯃꯣꯠꯇ꯭ꯔꯁꯨ ꯑꯃꯔꯛ ꯂꯤꯞꯄꯤꯔꯗꯤ ꯌꯥꯗ꯭ꯔꯦꯅꯦ ꯁꯤꯁꯨ ꯁꯨꯅꯤꯉꯥꯏ ꯂꯩꯌꯦ ꯑꯩ ꯐꯅꯦꯛꯁꯨ ꯃꯇꯥꯏꯗꯣ ꯑꯩ ꯁꯨꯗ꯭ꯔꯗꯤ ꯌꯥꯔ
ꯅꯪꯒꯤ ꯐ꯭ꯤ ꯑꯃ ꯂꯧꯊꯣꯛꯄꯤꯌꯣꯅꯦ ꯑꯁꯤ ꯍꯥꯞꯆꯤꯟꯕ ꯑꯣꯏꯅꯅꯦ ꯑꯦ ꯍꯧꯖꯤꯛ ꯇ꯭ꯔꯥꯏ ꯇꯧꯈꯤ ꯈꯔ ꯐ꯭ꯔꯤ ꯑꯣꯏꯔꯤꯒꯦꯗ ꯑꯗꯨ ꯑꯣꯏꯔꯁꯨ ꯑꯩ ꯇ꯭ꯔꯥꯏ ꯇꯧꯒꯦ ꯅ ꯌꯦꯡꯕꯤꯌꯨꯀꯣ ꯑꯗꯨ ꯑꯣꯏꯔꯒ ꯑꯩꯗꯣ ꯍꯥꯞꯄꯦꯟ ꯑꯃ ꯍꯥꯞꯂꯤꯉꯥꯏ ꯌꯦꯡꯈꯤꯕ
ꯌꯦꯉꯣ ꯌꯦꯉꯣ
ꯌꯦꯡꯖꯔꯒꯦ ꯌꯦꯡꯖꯔꯒꯦ ꯑꯩ ꯑꯩꯒꯤ ꯐꯣꯟ ꯆꯠꯂꯅ ꯍꯥꯞꯄꯤꯒꯦ ꯍꯥꯏ ꯇ ꯂꯣꯟꯁꯨ ꯉꯕꯥꯏꯗꯤꯦ
ꯌꯥꯝ ꯍꯩꯌꯦ ꯑꯗꯨꯗꯤ
ꯌꯥꯝ ꯐꯩꯔꯒ
ꯃꯤꯇ ꯄꯒꯝꯅ ꯏꯕ ꯏꯗꯤ
ꯁꯤꯒ ꯂꯩꯔꯦꯀꯣ
ꯍꯝ ꯑꯗꯨꯁꯣ ꯅꯪꯁꯨ ꯂꯩꯈꯤꯀꯣ
ꯑ ꯍꯣꯏ ꯍꯣꯏ
ꯎꯝ ꯁꯥꯕꯤ ꯌꯥꯝꯝ ꯁꯥ
ꯅꯣꯏꯒꯤ ꯃꯃꯥꯟꯅꯕꯁꯤꯡꯗꯤ
ꯃꯅꯦ
ꯅꯣꯏ ꯐꯖꯅꯒꯤꯇꯤ ꯅꯕ꯭ꯔꯣ
ꯀꯃꯑꯌꯦ ꯐꯖꯅ ꯇꯤꯟꯅꯩꯌꯦ ꯂꯣꯟꯅ ꯍꯣꯏ ꯌꯥꯝꯅ ꯅꯨꯡꯁꯤꯟꯅꯅꯕꯅꯤ ꯑꯩꯈꯣꯏꯗꯤ ꯑꯩꯈꯣꯏꯗꯤ ꯌꯥꯝꯅ ꯅꯨꯡꯁꯤꯅꯕꯅꯦ
ꯅꯨꯡꯁꯤꯕꯤꯅꯕꯗꯒꯤ ꯍꯦꯟꯅ ꯐꯕ ꯂꯩꯇ꯭ꯔꯤ ꯎꯝ ꯌꯥꯗꯗꯤ
ꯑꯩꯒꯤ ꯃ ꯎꯗꯣꯏꯅꯦ ꯑꯩ ꯏꯔꯨꯒꯦ ꯇꯧꯔꯒ
ꯂꯩꯖꯤ ꯆꯂꯒꯦ ꯇꯧꯕꯥꯅꯦ
ꯂꯩꯒꯅꯤ ꯁꯤ ꯀꯩꯅꯣ ꯍꯥꯟꯅ ꯊꯝꯃꯝꯗ꯭ꯔꯗꯤ ꯃꯐꯝ ꯂꯩꯔꯨꯌꯦ
ꯅꯪꯠꯇ ꯆꯜꯂꯗꯤ ꯑꯩ ꯁꯤꯔꯦ ꯍꯧꯖꯤꯛꯃꯛ
ꯁꯤꯔꯣꯏ ꯁꯤꯔꯣꯏꯒꯗꯧꯕ ꯁꯤꯗꯣꯏꯅꯣ ꯁꯤ ꯍꯥꯟꯅ ꯀꯩꯅꯣ ꯇꯧꯍꯧꯗ꯭ꯔꯗꯤ ꯌꯥꯔꯣꯏꯑꯕ ꯑꯃꯨꯛ ꯂꯥꯛꯀꯦ
ꯍꯝ ꯀꯌꯥ
ꯔꯨꯝꯁꯦ ꯈꯃꯣꯠꯁꯤꯒ
ꯍꯥꯩꯔ ꯈꯒꯠ ꯑꯃ ꯌꯥꯎꯈꯇꯤ ꯂꯩꯁꯦ
ꯁꯦ ꯌꯥꯝꯅ ꯃꯣꯠꯂꯤ ꯃꯣꯠꯄ ꯆꯥꯠꯅꯤꯍꯦ
ꯅꯪꯒꯤꯔꯨꯝꯃꯦ ꯅꯠꯇ꯭ꯔꯣ ꯑꯩꯒꯤꯔꯝꯃꯦꯗꯤ ꯅꯠꯇꯦꯀꯣ
ꯑꯩꯒꯤ ꯅꯠꯇꯦꯀꯣ ꯑꯩꯗꯤ ꯈꯪꯗꯦ
ꯅꯪꯒꯤ ꯔꯨꯝꯗꯉꯣꯟꯗꯨꯗꯤ ꯑꯩꯒꯤ ꯑꯩꯒꯤꯔꯨꯝ ꯅꯠꯇꯦꯉꯣꯟꯗꯨꯗ
ꯏꯁꯇꯤꯜꯅ ꯇꯝꯃꯦ ꯂꯥꯛꯇ꯭ꯔꯤꯅꯦ ꯏꯁꯤꯡꯁꯦ ꯀꯃꯥꯏꯅ ꯇꯧꯗꯣꯏꯅꯣ ꯁꯤꯕꯣ ꯀꯣꯆ ꯅꯪ ꯅꯠꯇꯦ ꯑꯁꯤ ꯑꯩ ꯄꯥꯏꯒꯦꯀꯣ ꯏꯁꯤꯡ ꯂꯥꯛꯇ꯭ꯔꯤꯌꯦꯅꯦ ꯏꯔꯨꯒꯦ ꯇꯧꯔꯒ ꯄꯥꯏꯒꯣ
ꯍꯣꯏ ꯂꯥꯛꯑꯣ ꯑꯦ ꯇ꯭ꯔꯥꯏ ꯇꯧ ꯇꯃꯦ
ꯇꯥꯕꯔ
ꯇꯥꯏ ꯋꯥ ꯆꯥꯡ꯭ꯔꯣ ꯇ꯭ꯔꯥꯏ ꯇꯧꯕ
ꯆꯪꯉꯦ ꯆꯪꯉꯦ ꯆꯪꯉꯦ
ꯃꯤꯗꯤ ꯐꯖꯒꯅꯤꯈ
ꯐꯖꯥꯅꯤ ꯍꯥꯏ
ꯃꯤꯗꯤ ꯐꯖꯕ ꯃꯇꯝ ꯌꯧꯔꯤꯀ
ꯍꯣꯏ ꯅꯪꯅ ꯐꯖꯕ ꯑꯣꯏꯔꯝꯅꯤ ꯆꯧꯃꯟꯒꯗꯧꯕ꯭ꯔꯥ ꯌꯦꯡꯕꯤꯌꯨ ꯍꯥꯏꯕꯤꯌꯨ ꯋꯥꯅꯤ
ꯆꯧꯔꯣꯏ ꯆꯧꯔꯣꯏ
ꯃꯑꯣ ꯃꯥꯥꯏꯗꯤ ꯀꯅꯤꯕ ꯑꯗꯨꯁꯨ ꯅꯨꯄꯤꯁꯨ ꯑꯗꯨꯝ ꯍꯥꯞꯅꯩꯀꯣ
ꯃꯥꯁꯨ ꯀꯁꯁꯨ ꯀꯥꯏ ꯂꯩꯦꯅ
ꯑꯗꯨ ꯑꯣꯏꯔꯁꯨ ꯅꯨꯄꯤꯁꯨ ꯑꯗꯨꯝ ꯍꯥꯞꯅꯀꯣꯀꯣꯇꯥꯥꯗꯤ ꯅꯨꯄꯤꯗꯤ ꯍꯥꯞꯅꯏꯕ ꯑꯗꯨꯝ
ꯍꯣꯏ ꯑꯗꯨꯃꯥꯏꯅ ꯍꯥꯞꯅꯕꯅꯦ ꯑꯗꯨꯗꯤ ꯆꯥꯎ ꯆꯥꯎꯅ ꯍꯥꯞꯅꯕꯅꯦ ꯄꯤꯛ꯭ꯔꯦꯗꯤ ꯊꯤꯒꯅꯦ
ꯑꯩꯗꯣ ꯁꯤ ꯄꯤꯛꯁꯤꯟꯕꯗꯤ ꯄꯤꯛꯁꯤꯟꯈꯤꯔ ꯑꯗꯨꯁꯨ ꯀꯔꯝꯍ ꯍꯥꯏꯅ ꯇꯧꯗꯣꯏꯔꯣ ꯑꯩ ꯒ꯭ꯌꯥꯟ ꯇꯥꯅꯤ
ꯎꯝ ꯅꯠꯇꯦ ꯑꯗꯨ ꯂꯤꯠꯂꯒ ꯇ꯭ꯔꯤꯞ ꯆꯠꯅꯤꯡꯉꯥꯏꯔꯕ
ꯆ
ꯑꯗꯨ ꯂꯤꯠꯂꯒ ꯇ꯭ꯔꯤꯞ ꯆꯠꯅꯤꯡꯉꯥꯏꯔꯣ ꯍꯥꯏꯕ ꯑꯩꯅ ꯍꯥꯏꯕꯗꯤ ꯐ ꯑꯔꯦꯅꯤꯗ ꯑꯗꯨꯝ ꯂꯤꯠꯂꯣ ꯀꯩꯗꯧꯔꯒꯦ ꯀꯩꯁꯨ ꯇꯧꯔꯒꯦ
ꯍ
ꯌꯥꯏꯑꯦ ꯀꯩꯗꯧꯔꯒꯦ ꯐꯖꯩꯌꯦ ꯁꯤ ꯐꯤꯗꯣ ꯍꯥꯄꯨꯅ ꯌꯦꯡꯒꯦ
ꯎꯝ
ꯐꯤꯗꯣ ꯍꯥꯞꯄꯣ ꯌꯦꯡꯒꯦ ꯑꯁꯤ ꯐꯖꯩ ꯁꯤꯗꯤ ꯌꯥꯝ ꯆꯥꯎꯗꯦ
ꯎꯝ
ꯌꯦꯡꯒꯦꯕ ꯊꯤꯔꯗꯤ ꯂꯧꯊꯣꯛꯒ ꯂꯣꯏꯔꯦ
ꯖꯤꯔꯝꯁꯨꯅꯤ ꯏꯃ
ꯃꯤ ꯀꯣꯇꯤꯒꯤ ꯐꯤꯅꯦꯃꯦꯝ ꯁꯤ ꯐꯖꯩ ꯁꯤꯗꯤ ꯋꯥꯎ
ꯆ ꯑ
ꯍꯥꯞꯄ꯭ꯔꯁꯨ ꯌꯥꯏ ꯍꯥꯞ꯭ꯔꯁꯨ ꯌꯥꯏ ꯌꯦꯡꯒꯦ ꯐꯖꯅ ꯍꯥ ꯐꯖꯅ ꯍꯥꯥꯄꯨ ꯐꯤꯗꯧꯒꯗꯔꯒꯦ ꯁꯤ ꯈꯛꯇꯁꯨ ꯌꯥꯏꯌꯦ ꯁꯤ ꯐꯖꯩ ꯕꯦꯛꯁꯥꯏꯗꯤ ꯌꯦꯡꯒꯦ ꯁꯨꯃꯥꯏꯅ ꯍꯥꯞꯇꯕꯤꯗ ꯁꯨꯃꯥꯏꯅ ꯍꯥꯞꯄ ꯑꯗꯨꯗꯤ ꯁꯤ ꯐꯖꯅ ꯍꯥꯞꯄꯃꯦ ꯐꯤꯗꯣ ꯃꯅꯤꯡꯅꯤꯡꯗ ꯌꯦꯡꯒꯦ ꯂꯧꯊꯣꯛꯑꯣ ꯐꯤꯗꯣ ꯑꯃꯨꯛ ꯌꯦꯡꯉꯦ ꯁꯤꯅ ꯍꯟꯅ ꯎꯔꯦꯗ ꯍꯥꯞꯇꯕꯅ ꯎ ꯑꯗꯨꯃꯥꯏꯅ ꯇꯧꯅꯤ ꯆꯥꯎꯅ ꯂꯦꯠꯄꯒꯤꯅꯦ ꯁꯤꯗꯤ ꯑꯗꯨꯝ ꯌꯥꯏ ꯌꯥ ꯐꯖꯩꯌꯦ ꯎꯝ ꯎ ꯑꯗꯨꯃꯥꯏꯅ ꯇꯧꯋ ꯐꯤ ꯍꯥꯏꯕꯇꯕꯅ ꯅꯥꯟꯅ ꯎꯔꯦꯗ ꯆꯥꯎꯔꯒ ꯍꯥꯞꯄꯒꯤꯦꯅꯦ ꯁꯤꯗꯤ ꯑꯗꯨꯝ ꯌꯥꯔꯦ ꯐꯖꯔꯦ